ꯍꯂꯣ
ꯍꯜꯂꯣ
ꯎꯝ
ꯎ
ꯀꯩꯗꯧꯔꯝꯃꯤꯅꯣ
ꯇꯨꯃꯒꯦ ꯇꯧꯔꯤ ꯇꯨꯝꯃꯒꯦꯅ ꯇꯧꯔꯤ
ꯍꯧꯖꯤꯛꯀꯥꯟꯁꯦ ꯅꯨꯡꯁꯥꯒ ꯁꯥꯒꯠꯂꯛꯄꯅ ꯀꯔꯤ ꯀꯔꯤ ꯌꯦꯟꯁꯥꯡꯅ ꯍꯥꯎꯔꯤꯒꯦ
ꯎ ꯍꯥꯎꯏ ꯍꯥꯎꯏ ꯆꯝꯐꯨꯠ ꯍꯥꯎꯏꯤ ꯀꯥꯡꯉꯧꯁꯨ ꯑꯗꯨꯝ ꯍꯥꯎꯏ ꯁꯤ ꯃꯉꯥ ꯂꯩꯁꯦ ꯌꯥꯝꯅ ꯈꯔ ꯀꯩꯅꯣ ꯇꯧꯔꯤ ꯈꯔ ꯀꯥꯂꯦꯟ ꯒꯤ ꯌꯦꯛꯏ ꯖ ꯁꯤꯃ
ꯍꯤꯡꯒꯣꯜꯒꯤ ꯄꯣꯠ ꯆꯩꯩ ꯈꯔ ꯊꯥꯕꯗꯣ ꯍꯧꯖꯤꯛ
ꯎꯝ
ꯍꯤꯡꯒꯣꯜꯒꯤ ꯄꯣꯠꯆꯩ ꯈꯔ ꯊꯥꯕꯗꯣ ꯑꯗꯨ ꯀꯃꯥꯏ ꯀꯃꯥꯏ ꯇꯧꯔꯒꯦ
ꯏꯁꯩꯁꯦ ꯍꯧꯖꯤꯛꯇꯤ ꯑꯌꯥꯝꯅ ꯂꯣꯏꯅꯃꯛ ꯂꯣꯏꯅꯃꯛ ꯀꯪꯅꯤꯡꯕ ꯍꯥꯏ ꯄꯠ ꯃꯇꯨꯡ ꯂꯣꯏ ꯂꯣꯏꯔꯦ ꯑꯝꯗ ꯍꯧꯗ꯭ꯔꯦ ꯍꯋꯥꯏ ꯑꯛꯁꯥꯡ ꯂꯩ ꯈ ꯑꯗꯨ ꯆꯨꯖꯥꯛ ꯈꯔ ꯑꯗꯨꯝ ꯅꯠꯇꯅ ꯑꯇꯩꯗꯤ ꯄꯥꯍꯧꯗ꯭ꯔꯦ
ꯑꯣ
ꯍꯅ ꯀꯌꯥ ꯆꯔꯄꯥ
ꯆꯥꯗ꯭ꯔꯤꯗ ꯑꯩꯈꯣꯏ ꯉꯁꯤ ꯏꯃꯥꯟꯅꯕꯒꯤ ꯆꯥꯛ ꯆꯥꯟꯅꯁꯦꯅ ꯑꯣ ꯑꯣꯛꯀꯅ ꯊꯣꯡꯉꯤ ꯑꯩ ꯁꯨꯝ ꯁꯥꯃꯟꯗꯅ ꯁꯨꯝ ꯊꯣꯛꯂꯛꯄ ꯑꯗꯨꯗ ꯄꯥꯎ ꯐꯥꯎꯅꯗꯕꯁꯨ ꯀꯨꯏꯔꯦꯅ ꯐꯣꯟ ꯇꯧꯔꯛꯄꯅꯤꯗ
ꯆꯥꯛꯇꯨ ꯅꯣꯏ ꯌꯥꯝ ꯇꯣꯏꯅ ꯆꯥꯅꯩ ꯄꯧꯗꯥꯥꯏꯗ
ꯎꯝ
ꯍꯤꯗꯥꯛ ꯀꯥꯟꯅꯕꯁꯦ ꯏꯃꯥꯟꯅꯕ ꯄꯨꯟꯕꯒꯤ ꯉꯥꯏꯍꯥꯛ ꯄꯨꯅꯕꯗꯤ ꯐꯩ ꯑꯗꯨꯒ ꯏꯁꯤꯡ ꯂꯝꯗꯕ ꯌꯥꯎꯕꯅꯦ
ꯎꯝ ꯍꯣꯏ ꯇ ꯍꯧꯗꯤ
ꯦ ꯚꯥꯏꯣ
ꯎꯝ
ꯂꯥꯛꯄꯅꯦꯕ ꯆꯥꯛꯀꯟꯕꯗꯣꯏꯣꯏꯗꯁꯨ ꯐꯠꯇꯦꯕ
ꯍꯣꯏ ꯆꯛꯁꯥꯅ ꯍꯧꯁꯦ ꯂꯩꯞ ꯀꯄꯒꯦꯅꯗꯤ ꯈꯟꯕꯅꯦ ꯑꯗꯨꯕꯨ ꯍꯦꯛꯇ ꯉꯝꯗꯦ
ꯎꯝ ꯑꯗꯨ ꯈꯔ
ꯎꯝ
ꯊꯥꯎ ꯃ
ꯁ꯭ꯀꯨꯜꯗꯤ ꯀꯃꯥꯏ ꯀꯃꯥꯏ ꯇꯧꯔꯤꯒꯦ
ꯑꯗꯨ ꯁꯁꯥꯏꯦ ꯑꯗꯨ ꯁꯂ ꯆ ꯆ ꯂꯧꯍꯥꯏꯒꯤ ꯆ ꯈꯅꯅꯕꯗꯣ
ꯑꯝ
ꯑꯗꯨꯃꯤ ꯆꯠꯅꯈꯤꯅꯤ ꯍꯥꯏꯗꯅ ꯄꯩꯁꯥ ꯄꯩꯁꯥ ꯇꯥꯅꯤ ꯍꯖꯥꯡꯥ ꯊꯄ ꯇꯧꯕ ꯇꯧꯔꯨꯅꯨꯀꯣ ꯑꯃꯨꯛꯛꯈꯤꯗꯅ ꯑꯗꯨꯝ ꯑꯗꯨꯝ ꯁꯛꯅꯤꯡꯒꯗꯕꯅꯤ ꯆꯥꯛ ꯑꯗꯨꯝ ꯆꯥꯛ ꯑꯗꯨꯝꯣꯏꯔꯛꯑꯗꯕꯅꯤ ꯑꯗꯨ ꯌꯥꯎꯒꯗꯤ
ꯑꯣ ꯁꯃꯔ ꯦꯀꯦꯁꯟ ꯇ ꯀꯌꯥꯗ ꯀꯌꯥ ꯆꯗꯩ ꯊꯥꯔꯤꯅꯣ
ꯇꯥꯡ ꯀꯔꯇ ꯑꯗꯨꯕꯨ ꯊꯥꯔꯦ ꯑꯗꯨ ꯇꯥꯡ ꯄꯅꯤꯗꯅꯤ
ꯑ
ꯂꯩꯣꯏ ꯀ
ꯑꯩꯈꯣꯏꯒꯤꯁꯤ ꯑꯩꯈꯣꯏꯗꯤ ꯁꯝꯃꯔ ꯚꯦꯀꯦꯁꯟ ꯍꯥꯏꯕ ꯑꯃ ꯂꯩꯇꯦꯗ ꯑꯩꯈꯣꯏꯗꯤ ꯀꯩꯅꯣꯅꯤꯅ ꯅꯣꯡꯃꯒꯤ ꯑꯐꯪ ꯑꯐꯪ ꯁꯣꯛꯑꯕꯅꯤꯅ ꯁꯝꯃꯔ ꯚꯦꯀꯦꯁꯟ ꯍꯥꯏꯕ ꯑꯃ ꯂꯩꯇ꯭ꯔꯦ
ꯑꯩꯐ ꯃ ꯁꯕꯅꯐꯥꯁꯨ ꯍꯦꯜꯂꯝꯗꯥꯗ ꯐꯣꯈꯣꯟꯅꯦꯒꯗꯦ
ꯍꯣꯏ ꯊꯣꯛꯣꯏꯑꯦ ꯁꯨꯕ ꯅꯣꯝꯕꯕꯨ ꯇꯝꯗ꯭ꯔꯒꯗꯤ ꯑꯗꯨꯝ ꯊꯕꯛꯄꯨꯗꯤ ꯋꯥꯠꯇꯦ
ꯇꯂꯒꯅ ꯋꯥꯄꯅꯠꯇ
ꯎꯝ
ꯑꯗꯨ ꯁꯤꯕ ꯊꯕꯛ ꯋꯥꯗ ꯀꯅꯒꯅ ꯊꯕꯛ ꯂꯩꯇꯦꯅꯗꯤ ꯍꯥꯏꯖꯅꯤꯡꯗꯕ ꯁꯨꯝꯗ ꯇꯅꯦ
ꯍꯣꯏ ꯆꯣꯏ
ꯊꯕꯛꯗꯣ ꯊꯕ ꯋꯥꯠꯄ ꯀꯧꯕ ꯂꯩꯕꯣ ꯄꯨꯟꯁꯤꯅ ꯍꯤꯡꯉꯤ ꯊꯕ ꯂ ꯏꯁ ꯀꯩꯅꯣ ꯍꯥꯏꯁꯤ ꯍꯥꯏ ꯍꯥꯏꯅꯒꯅꯦ ꯂ ꯏꯁ ꯋꯥꯠ ꯍꯥꯏꯅꯅꯦ ꯊꯅ ꯍꯥꯏꯒꯅꯦꯅ
ꯎꯝ
ꯑ ꯊꯕꯛ ꯁꯨꯕꯗ ꯍꯣꯏ ꯐꯖꯟꯅ ꯁꯤꯖꯤꯟꯅꯕꯗꯨꯕꯨꯗꯤ ꯍꯛꯆꯥꯡ ꯐꯠꯇꯦꯀꯣ ꯆ ꯆꯥꯡ ꯅꯥꯏꯅ ꯍꯛꯆꯥꯡ ꯊꯕꯛ ꯁꯨꯕꯀꯣ ꯍꯛꯆꯥꯡ ꯀ ꯐ ꯀꯟꯈꯠꯂꯏꯅꯦ ꯌꯦꯡꯉꯣ ꯊꯕꯛꯁꯨ ꯁꯨꯗꯕ ꯃꯤ ꯑꯃꯒꯅꯦ ꯊꯕꯛ ꯁꯨꯕ ꯃꯤ ꯑꯃꯒ ꯑꯅꯤ ꯐꯪꯒꯅ ꯀꯅꯥꯅ ꯌꯦꯡꯉꯣ ꯁꯄꯣꯁꯃꯤ ꯄꯔꯗ ꯃ ꯄꯉ ꯇ ꯉ ꯃꯗ ꯇꯥꯁꯨ ꯍꯕꯨꯅꯤ
ꯎꯝ
ꯑꯗꯨꯒ ꯑꯩꯈꯣꯏꯒꯤ ꯒꯥꯔꯤ ꯍꯦꯟꯊꯦꯝꯃꯤꯟꯒ ꯆꯠꯄ ꯂꯩꯗꯅꯦ ꯑꯁ ꯃꯣꯏꯒꯤ ꯄꯥꯝꯍꯣꯡꯕꯗ ꯆꯥꯎꯔꯀꯥꯟ ꯍꯉꯠꯠ ꯂꯥꯎꯒ ꯆ ꯆ ꯑꯗ ꯈꯦ ꯊꯕꯛꯁꯤ ꯀꯔꯤ ꯀ ꯍꯂꯣ
ꯍꯥꯎ ꯕꯣꯏꯁꯇꯣ ꯇꯥꯔꯥꯒꯤꯗ꯭ꯔꯦ ꯑꯗꯨꯅꯅꯦ ꯀ ꯍꯥꯏꯅꯣ ꯀꯕꯨꯈ ꯃꯇꯈꯅꯣ
ꯊꯕꯛꯀꯤ ꯃꯔ ꯅꯠꯇꯪꯒꯤ ꯊꯕꯛ ꯂꯣ ꯁꯣꯏꯁꯦ
ꯁꯨꯕꯁꯦ ꯑꯗꯨꯝ ꯀꯩꯅꯣꯒꯤ ꯆꯦꯛ ꯁꯨꯃꯥꯏꯅ ꯍꯥꯏꯇꯥꯔꯦ
ꯎꯝ
ꯆꯤꯁꯨꯨꯒꯟ ꯆꯠꯂꯦ ꯂ ꯀꯥꯏ ꯂꯩ ꯂ ꯊ
ꯂꯥꯡꯒꯦ ꯁꯤꯗ ꯒꯥꯔꯤ ꯁꯣꯗ ꯒꯥꯔꯤ ꯊꯧꯏꯅꯤ ꯊꯧꯔ ꯆꯠꯈ꯭ꯔꯦ ꯑꯗꯨꯕꯤ
ꯅꯣꯡꯃꯗ ꯀꯒ ꯁꯥꯒꯦꯕ
ꯆꯣꯡꯉ ꯆꯣꯡꯉ ꯁꯥꯏ
ꯍꯨꯡ ꯀꯌꯥꯔ ꯀꯄꯗꯥ
ꯎꯝ ꯄꯨꯡꯁꯦ ꯑꯗꯨꯝ ꯑꯌꯨꯛ ꯑꯌꯨꯛ ꯅꯨꯡꯊꯤꯤꯟ ꯁꯨꯕꯁꯨ ꯌꯥꯎꯋꯦ ꯑꯌꯨꯛꯇꯪ ꯁꯨꯕ ꯌꯥꯎꯋꯤ
ꯑꯌꯨꯛ ꯑꯅꯨꯡ ꯑꯗꯨꯟ ꯄꯥꯕꯗ ꯀꯌꯥ ꯁꯥꯏꯅꯧꯕ
ꯑꯌꯗꯤꯟ ꯑꯗꯨꯃꯥꯏꯅ ꯁꯥꯕ ꯃꯤꯀꯨꯞꯇꯗꯤ ꯀꯩꯅꯣ ꯇꯧꯋꯦ ꯄꯩꯁꯥꯁꯦ ꯑꯗꯨꯝ ꯑꯃ ꯁꯥꯕꯁꯨ ꯌꯥꯎꯋꯤ ꯑꯌꯨꯛꯇꯪ ꯑꯣꯏꯔꯒꯅ ꯆꯥꯝꯃꯉꯥ
ꯑꯗꯨ ꯊꯕꯣꯛꯁꯨ ꯁ ꯂꯦꯞꯇ꯭ꯔꯒꯗꯤ ꯊꯥ ꯑꯃꯗ ꯂꯨꯄꯥ ꯂꯤꯁꯤꯡ ꯇꯔꯥꯃꯊꯥ ꯑꯗꯨꯝ ꯐꯪꯒꯗꯅꯕ ꯅꯠꯇ꯭ꯔꯥ
ꯎꯝ
ꯑꯗꯣ ꯀꯩꯁꯨ ꯀꯥꯏꯗꯦ ꯑꯗꯨ ꯁꯨꯕ ꯊꯕꯛꯇꯤ ꯁꯨꯒꯗꯕꯅꯤ ꯊꯕꯣꯛꯇ ꯑꯅꯗꯄ ꯑ ꯆꯄꯔ
ꯑ ꯑꯅꯛꯄꯗ ꯑꯣꯏꯅ ꯆꯠꯂꯦ ꯑꯩꯈꯣꯏ ꯁꯤꯒꯤ ꯃꯅꯥꯛꯇ
ꯎꯝ ꯎꯝ ꯁꯣꯏꯔꯤꯗꯤ ꯁꯣꯏꯔꯤꯗꯤ ꯀꯔꯤꯅꯣ ꯀꯔꯤꯅꯣ ꯃꯔꯨ ꯑꯣꯏꯅ ꯁꯨꯔꯤꯦ ꯃꯔꯣꯏꯅ ꯁꯨꯕꯗ ꯍꯥꯏꯗꯤ ꯌꯨꯝ ꯁꯥꯕ ꯑꯣꯏꯔꯁꯨ ꯃ ꯃꯌꯥꯝ ꯂꯩꯗꯅ ꯃꯈꯜ ꯃꯈꯜꯅꯔ ꯃ ꯀꯅ ꯆꯠꯂꯤ
ꯑ ꯑꯝꯇꯪꯒ ꯍꯥꯏꯕꯤꯔꯕ
ꯇꯥꯕꯛ ꯁꯕꯗꯣ ꯆꯦꯛ ꯁꯨꯕꯗꯣ ꯃꯔꯨ ꯑꯣꯏꯅ ꯀꯔꯤ ꯀꯔꯤꯗ ꯀꯔꯤ ꯀꯔꯤ ꯑꯣꯏꯅ ꯁꯨꯈꯤꯕ ꯑꯌꯥꯝꯕꯅꯅ ꯁꯨꯕ ꯃꯇꯝꯗ ꯏꯁꯥꯗ ꯌꯨꯝ ꯕꯤꯜꯗꯤꯡ ꯁꯥꯕ ꯈꯣꯠꯄ ꯌꯃꯤꯒꯤ ꯗ꯭ꯔꯦꯟ ꯆꯟꯕ ꯈꯣꯀꯔꯤꯕ ꯃꯈꯜ ꯃꯈꯟ ꯃꯌꯥꯝ ꯂꯩꯗꯅꯀꯣ ꯀꯔꯝꯕꯅ ꯈ꯭ꯋꯥꯏꯗꯒꯤ ꯍꯦꯟꯅ ꯆꯠꯀꯦꯕ
ꯃꯤ ꯌ ꯁꯥꯕꯣꯏ ꯆꯂꯦ
ꯎꯝ
ꯍꯧꯖꯤꯛ ꯁꯨꯝ ꯃꯇꯝ ꯐ꯭ꯔꯤꯗ ꯃꯉꯣꯟꯗ ꯏꯁꯄꯨꯗꯤꯅ ꯁꯨꯝ ꯆꯠꯄꯅꯤ
ꯐꯩꯌꯦ ꯐꯩꯌꯦ ꯑꯗꯨ ꯇꯧꯒꯗꯕꯅꯦ ꯃꯇꯝ ꯃꯥꯡꯍꯜꯂꯣꯢꯗꯕꯅꯦ ꯑꯗꯣ ꯉꯁꯥꯏꯒꯤ ꯑꯩꯈꯣꯏꯅ ꯁꯣꯏꯔꯤꯕ ꯌꯨꯝꯕꯨ ꯍꯥꯏꯇꯥꯔꯦꯀꯣ ꯌꯨꯝꯕꯨꯗꯣ ꯃꯑꯣꯡ ꯆꯨꯝꯕ ꯌꯨꯝꯕꯨ ꯋꯥ ꯌꯥ ꯈꯪꯕ ꯌꯨꯝꯕꯨꯁꯨ ꯂꯩꯕꯅꯦ ꯑꯩꯈꯣꯏꯒꯤ ꯑꯋꯥꯠ ꯑꯄ ꯄꯨꯝꯅꯥꯃꯛ ꯌꯦꯡꯁꯟ ꯌꯦꯡꯁꯟꯕ ꯁꯤꯟꯕꯤꯕ ꯅꯪ ꯆꯥ ꯑꯆꯥꯄꯣꯠ ꯅ ꯆꯤꯡꯕ ꯍꯥꯏꯗꯅ ꯂꯩꯕ ꯔꯤꯐ꯭ꯔꯦꯁꯃꯦꯟ ꯆꯤꯡꯕ ꯍꯥꯢꯇꯔꯦꯀꯣ
ꯎꯝ
ꯑꯗꯨꯒ ꯊꯥꯒꯤ ꯊꯥꯒꯤ ꯑꯣꯏꯔꯣꯁꯨ ꯈꯨꯠꯁꯨꯃꯟꯁꯨ ꯅꯤꯌꯣꯝ ꯆꯨꯝꯅ ꯃꯇꯝ ꯆꯥꯅ ꯄꯤꯕ ꯁꯨꯝ ꯌꯥꯎꯕꯅꯦꯕ ꯈꯪꯕ꯭ꯔꯥ
ꯍꯣꯏ ꯌꯥꯎꯋꯦ ꯑꯗꯨꯕꯨꯗꯤ
ꯑꯗꯨꯒ ꯍꯣꯔꯦꯟ ꯍꯩꯌꯦꯡ ꯊꯤꯕ ꯃꯤꯁꯨ ꯑꯗꯨꯝ ꯌꯥꯎꯒꯅꯤ ꯉꯥꯏꯕ ꯃꯤꯁꯨ ꯑꯗꯨꯝ
ꯎꯝ ꯎꯝ ꯍꯣꯏ ꯑꯗꯨꯕꯨꯗꯤ
ꯃꯔꯩ ꯃꯔꯥꯡ ꯇꯧꯕꯁꯨ ꯃꯔꯩ ꯃꯔꯥꯡ ꯇꯧꯗꯕꯁꯨ ꯌꯥꯎꯢ ꯌꯥꯝꯅ ꯑꯥ ꯊꯕꯛ ꯇꯧꯕꯗ ꯑꯩꯈꯣꯏ ꯌꯨꯝ ꯁꯥꯕ ꯑꯩꯈ ꯑꯩꯈꯣꯏꯒꯤ ꯀꯔꯤꯗ ꯑꯩꯈꯣꯏꯅ ꯀꯩꯅꯣꯗꯨꯒ ꯑꯩꯈꯣꯏ ꯂꯦꯕꯔꯁꯤꯡꯗꯨ ꯍꯥꯏ ꯇꯔꯦꯀꯣ ꯂꯦꯕꯔꯁꯤꯡꯗꯨꯒ ꯑꯩꯈꯣꯏꯒꯤ ꯌꯨꯝꯒꯤ ꯃꯄꯨꯗꯨꯒ ꯌꯨꯝꯕꯨꯗꯨꯒ ꯑꯅꯤ ꯈꯠꯅꯕꯁꯦ ꯊꯕꯛ ꯁꯨꯕꯒꯤ ꯊꯕꯛ ꯄꯩꯁꯥꯒꯤ ꯂꯝꯗ ꯑꯣꯏꯔꯁꯨ ꯍꯥꯏꯇꯔꯦꯀꯣ ꯐꯠꯇꯦ ꯍꯥꯏꯔꯤ ꯐꯠꯇꯦ ꯍꯥꯏꯅꯤ ꯌꯨꯝꯕꯗꯁꯨ ꯉꯝꯗꯦ ꯑꯗꯨꯒꯨꯝꯕꯗꯨ ꯌꯨꯝꯗꯣ ꯂꯣꯢꯁꯟꯕ ꯁꯨꯛꯉꯝ ꯉꯝꯗꯦ ꯍꯥꯏꯅꯩꯌꯦ
ꯍꯣꯏ ꯍꯥꯏꯅꯩ ꯑꯗꯨꯕꯨꯗꯤ ꯎꯝ
ꯑꯗꯨ ꯃꯁꯤꯗꯩꯁꯤꯗ ꯆꯨꯝꯗꯣꯏꯁꯤ ꯀꯅꯥꯅꯣ ꯂꯥꯟꯗꯣꯏꯁꯤ ꯀꯅꯥꯅꯣꯕ ꯑꯩꯅ ꯍꯪꯅꯤꯡꯉꯤ ꯁꯤꯗꯩꯗ ꯉꯁꯥꯏꯒꯤ ꯂꯦꯕꯔꯁꯤꯡꯁꯤꯅ ꯃꯇꯝ ꯆꯥꯅ ꯂꯥꯛꯇꯕ ꯃꯇꯝ ꯆꯥꯅ ꯂꯣꯏꯁꯤꯟꯗꯕ ꯍꯥꯏꯕꯗꯤ ꯑꯩꯅ ꯂꯦꯕꯔꯁꯤꯅ ꯉꯁꯥꯏꯒꯤ ꯃꯗꯨ ꯃꯤꯁꯇ꯭ꯔꯤ ꯍꯥꯏꯒꯗ꯭ꯔꯥ ꯕꯣꯔ ꯃꯤꯁꯇ꯭ꯔꯤ ꯍꯥꯏꯒꯗ꯭ꯔꯥ ꯑꯗꯨꯅ ꯑꯩꯒꯤ ꯌꯨꯝꯁꯦ ꯄꯥꯏꯔꯤꯀꯥꯟꯗ ꯑꯇꯣꯞꯄ ꯌꯨꯝ ꯑꯃꯁꯨ ꯍꯦꯛ ꯀꯟꯖꯟ ꯊꯝꯕ ꯑꯗꯨꯅ ꯑꯩꯒꯤ ꯌꯨꯝ ꯁꯨꯕ ꯍꯧꯕꯁꯦ ꯃꯇꯝ ꯆꯥꯅ ꯂꯣꯢꯁꯟ
ꯆꯥꯔꯁꯤ ꯊꯤꯔꯣ ꯆꯥꯔꯁꯦ ꯎꯝ
ꯑꯩꯒꯤ
ꯑꯣ ꯇꯥꯏ ꯇꯥꯏ
ꯂꯦꯕꯔꯁꯤꯡꯁꯤꯅ ꯉꯁꯥꯏꯒꯤ ꯑꯗꯨ ꯕꯣꯔ ꯃꯤꯁꯇ꯭ꯔꯤꯗꯣ ꯑꯗꯨꯅ ꯑꯩ ꯌꯨꯝꯁꯦ ꯄꯥꯏꯔꯤꯀꯥꯟꯗꯅꯦ ꯑꯇꯣꯞꯄ ꯌꯨꯝ ꯑꯃꯅꯤ ꯃꯥꯅ ꯑꯣꯔꯗꯔ ꯑꯣꯔꯗꯔ ꯂꯧꯁꯟꯕ ꯑꯗꯨꯅ ꯑꯩꯒꯤ ꯌꯨꯝꯁꯤꯗ ꯃꯣꯏ ꯅꯤꯄꯥꯟ ꯁꯨꯒꯗꯕꯗꯨ ꯅꯤꯄꯥꯟꯁꯤꯅ ꯉꯁꯥꯏꯒꯤ ꯃꯥꯅ ꯑꯣꯗꯔ ꯂꯧꯁꯤꯜꯂꯤꯕ ꯌꯨꯝ ꯑꯅꯤ ꯑꯍꯨꯝꯗꯣ ꯑꯗꯨꯗ ꯃꯤ ꯑꯅꯤ ꯊꯥꯗꯣꯛꯄ ꯑꯃꯒꯤꯁꯤ ꯃꯤ ꯑꯅꯤ ꯈꯛꯇ ꯂꯥꯛꯄ ꯑꯗꯨꯅ ꯑꯩꯅ ꯃꯇꯝ ꯆꯥꯅ ꯂꯣꯏꯁꯤꯜꯍꯟꯅꯤꯡꯕ ꯄꯣꯠꯇꯣ ꯃꯥꯅ ꯃꯣꯏꯅ ꯑꯗꯨꯃꯥꯏꯅ ꯇꯧ ꯂꯣꯏꯁꯤꯜꯍꯟꯗ꯭ꯔꯦꯕꯁꯦ ꯑꯗꯨꯗꯤ ꯉꯁꯥꯏꯒꯤ ꯍꯥꯏ ꯃꯌꯥꯝ ꯍꯥꯏꯅꯩꯗꯣ ꯂꯦꯕꯔꯁꯤꯡꯒ ꯃꯤꯁꯇ꯭ꯔꯤꯗꯨꯒ ꯑꯗꯨꯒ ꯌꯨꯝꯕꯨꯗꯨ ꯈꯟꯅꯕ ꯐꯠꯇꯦ ꯈꯠꯅꯗꯤ ꯌꯨꯝ ꯂꯣꯢꯁꯟꯕ ꯉꯝꯗꯦ ꯍꯥꯏꯗꯣ ꯁꯨꯅꯤꯇ ꯀꯔꯤꯒꯨꯝꯕ ꯀꯥꯟꯗ ꯃꯁꯤꯁꯦ ꯌꯨꯝꯕꯨꯗꯨꯅ ꯆꯨꯝꯕꯁꯨ ꯌꯥꯎꯋꯦꯕ ꯀꯔꯤꯒꯨꯝꯕ ꯀꯥꯟꯗ ꯂꯦꯕꯔꯗꯨꯅ ꯂꯥꯟꯕ ꯀꯔꯤꯒꯨꯝꯕ ꯀꯥꯟꯗ ꯌꯨꯝꯕꯨꯗ ꯂꯥꯜꯂꯒ ꯂꯦꯕꯔꯗꯅ ꯆꯨꯝꯕꯁꯨ ꯌꯥꯎꯋꯦꯕ ꯁꯤꯁꯦ ꯑꯗꯣ ꯈꯠꯅ ꯐꯠꯇ ꯑꯩ ꯍꯥꯏꯁꯦ ꯈꯠꯅꯕꯗꯨ ꯀꯔꯤ ꯐꯗꯣꯏꯅꯣꯕ ꯈꯠꯅꯕꯗ ꯑꯝꯇ ꯐꯠꯇꯦ ꯇꯧꯕꯇꯕꯨ ꯈꯟꯅꯔꯤꯕ ꯃꯔꯝꯁꯦ ꯑꯅꯤꯗꯨꯒꯤ ꯅꯠꯇ꯭ꯔꯒ ꯃꯌꯥꯝꯗꯨꯃꯛꯇ ꯑꯁꯣꯏꯕ ꯑꯃ ꯂꯥꯛꯇꯣꯏꯅꯦꯕ ꯁꯤꯁꯦ ꯑꯩꯈꯣꯏꯒꯤ ꯅꯍꯥꯟꯋꯥꯏ ꯑꯩꯈꯣꯏ ꯒꯦꯠ ꯑꯃ ꯁꯥꯔꯀꯥꯟꯗꯀꯣ ꯒꯦꯠ ꯁꯥꯔꯀꯥꯟꯗ ꯉꯁꯥꯢꯒꯤ ꯑꯗꯨꯒꯤ ꯃꯇꯝꯗ ꯌꯥꯝ ꯆꯪꯍꯟꯈꯤꯕ ꯍꯧꯖꯤꯛ ꯀꯩꯅꯣꯁꯤꯡꯁꯤꯅ ꯂꯦꯕꯔꯁꯤꯡꯁꯤꯅ ꯑꯩ ꯒꯦꯠ ꯁꯥꯒꯗꯕꯗꯨ ꯑꯩ ꯒꯦꯠꯇꯨꯗ ꯃꯣꯏ ꯃꯔꯤ ꯊꯛ ꯁꯥꯕꯗ ꯅꯨꯃꯤꯠ ꯃꯉꯥ ꯇꯔꯨꯛꯅ ꯂꯣꯏꯒꯗꯕ ꯄꯣꯠꯇꯣ ꯊꯤ ꯑꯃ ꯑꯅꯤ ꯆꯪꯁꯟꯈꯤꯕ ꯃꯇꯝꯗ ꯃꯈꯣꯏ ꯃꯤ ꯑꯇꯣꯞꯄ ꯌꯨꯝꯗꯨ ꯄꯥꯏꯌꯦ ꯃꯣꯏꯅ